ꯍꯜꯂꯣ ꯀ ꯀꯩꯗꯩꯅꯣ
ꯐꯥꯝꯃꯤ ꯑꯦꯅꯤꯃꯤ ꯌꯦꯡꯉꯝꯕꯅꯤ
ꯀꯩ ꯀꯩꯅꯤꯃꯤꯕ
ꯟꯂꯦꯟ ꯁꯦꯈ
ꯕꯤꯂꯦꯟꯁꯦ ꯕꯤꯂꯦꯟ ꯁ ꯀꯥꯔꯒ ꯁꯦꯡꯕꯗꯣ
ꯁꯦꯒꯥꯗꯨ ꯁꯦꯛꯒꯅ ꯄꯥꯗꯧꯅꯤ
ꯑꯣ ꯑꯣ ꯀꯩ ꯕꯤꯁꯨꯠ ꯀꯌꯥ ꯂꯩꯔꯤꯅꯣ ꯑꯗꯨꯗꯣ
ꯑꯦꯄꯤꯁꯣꯠ ꯑꯍꯨꯝꯂ ꯀꯩꯅꯣ ꯂꯩꯕꯅꯤ ꯑꯩ ꯏꯄꯤꯁꯣꯗ ꯋꯥ ꯐꯥꯔ ꯏꯄꯤꯁꯣꯠ ꯈꯤꯇꯪ ꯌꯦꯡꯅꯤꯡꯉꯥꯏ ꯍꯥ
ꯁꯤꯖꯟ ꯑꯍꯨꯝ ꯅꯠꯇꯕ
ꯑꯗꯨꯅꯦ ꯍꯥꯏꯁꯦ ꯁꯤꯖꯟ ꯑꯍꯨꯝ ꯂꯩꯕꯅꯦꯕ ꯑꯍꯨꯝ ꯑꯩ ꯐꯥꯔꯁ ꯁꯤꯖꯟ ꯈꯤꯇꯪ ꯌꯦꯡꯍꯧꯗ꯭ꯔꯤꯉꯩꯗ ꯏꯄꯤꯁꯣꯠ ꯃꯥꯄꯜꯂꯒꯩꯅ ꯌꯧꯔꯦ
ꯎꯝꯝ ꯅꯨꯡꯉꯥꯏꯕ꯭ꯔꯣꯗꯣ
ꯅꯨꯡꯉꯥꯏ ꯍꯧꯖꯤꯛꯐꯥꯎ ꯅꯨꯡꯉꯥꯏ ꯈꯜꯂꯛꯏ
ꯀꯃꯥꯏꯅ ꯇꯧꯕ ꯃꯑꯣꯡꯅꯣ
ꯕꯥꯏꯛꯀꯤꯡ ꯕꯥꯏꯛꯀꯤꯡ ꯁꯦꯁ ꯂꯩꯕꯗꯣ
ꯑ
ꯑꯗꯨꯒ ꯑꯗꯨꯝ ꯃꯥꯟꯅꯩ
ꯎꯝ
ꯑꯥ ꯊꯥꯏꯅꯒꯤ ꯏꯪꯂꯦꯟ ꯍꯣꯏ ꯗꯦꯟꯃꯥꯔꯛ ꯍꯣꯏ ꯀꯩꯅꯣ ꯇꯧꯕꯒꯤ ꯂꯥꯟ ꯇꯧꯅꯕꯒꯤ ꯅꯣꯔꯋꯦ ꯀꯥꯡꯕꯨ ꯃꯣꯏ ꯂꯥꯟ ꯇꯧꯔꯒ ꯈꯣꯞꯆꯟꯅꯕꯒꯤ ꯋꯥꯔꯤꯅꯤ
ꯎꯝ ꯀꯩ ꯍꯥꯏꯅ ꯀꯩ ꯑꯦꯞꯁꯨ ꯌꯦꯡꯉꯤꯅꯣ ꯑꯩ ꯌꯦꯡꯕ ꯐꯪꯗꯦ ꯀꯩꯅꯣ ꯀꯩ ꯑꯦꯞꯁꯨ ꯌꯦꯡꯉꯤꯅꯣ ꯅꯪꯒꯤꯗꯣ
ꯃꯨꯚꯤ ꯃꯨꯚꯤ ꯕꯣꯛꯁꯗ ꯌꯦꯡꯉꯤꯅꯦ
ꯎꯝ ꯑꯦ ꯑꯃ ꯀꯩꯅꯣ ꯑꯅꯧꯕ ꯀꯩꯅꯣꯗꯨꯗꯤ ꯁꯣꯂꯣ ꯂꯤꯕꯤꯡꯗꯨ ꯀꯩꯅꯣ ꯇ꯭ꯔꯦꯂꯔꯗꯨ ꯌꯦꯡꯉꯕ
ꯌꯦꯡꯉꯤ
ꯀꯪꯂꯥ ꯊꯣꯛꯅꯑꯦ ꯑꯗꯣ
ꯈꯪꯗꯦ ꯑꯗꯣ ꯍꯥꯟꯅꯗꯤ ꯖꯨꯂꯥꯏ ꯐꯣꯔꯗ ꯔꯤꯂꯤꯁ ꯇꯧꯅꯤꯅ ꯍꯥꯏꯔꯝꯃꯒ ꯑꯗꯨ ꯂꯥꯛꯏꯐꯥꯎꯗ ꯇ꯭ꯔꯦꯂꯔ ꯂ ꯑꯣꯏꯅ ꯊꯣꯛꯂꯛꯑꯦ
ꯎꯝ ꯎꯝ
ꯑꯣ
ꯑꯦ ꯋꯥꯠꯈꯤꯗꯣꯏꯅꯦ ꯑꯗꯨ ꯑꯗꯨꯗꯣ
ꯎꯝ ꯕ꯭ꯂꯦꯛ ꯀꯣꯕꯔꯁꯨ ꯍꯟꯗꯛ ꯖꯨꯂꯥꯏꯗ ꯔꯤꯂꯤꯁ ꯇꯧꯅꯤꯕꯅꯤ
ꯕ꯭ꯂꯦꯛ ꯕ꯭ꯂꯦꯛ ꯀꯣꯕꯔꯁꯦ ꯀꯔꯝꯕꯅꯣ ꯑꯩ ꯀꯥꯎꯕꯦ ꯕ꯭ꯂꯦꯛ ꯀꯣꯕꯔꯁꯦ
ꯕ꯭ꯂꯦꯛ ꯀꯣꯕꯔꯗꯤ ꯑꯝꯇꯥꯒ ꯇꯧꯔꯒ ꯃꯦꯖꯤꯛ ꯂꯦꯁ ꯆꯥꯏ ꯑꯃ ꯇꯧꯗꯣꯏ
ꯎꯝ
ꯃꯣꯏ ꯑꯣꯔꯐꯥꯝꯗꯒꯤ ꯑꯣꯔ ꯐꯥꯝꯗ ꯑꯉꯥꯡ ꯑꯅꯤ ꯌꯣꯛꯑꯀꯥꯟꯗ ꯑꯃꯅ ꯃꯦꯖꯤꯛ ꯍꯩꯇꯕ ꯑꯃꯅ ꯃꯦꯖꯤꯛ ꯍꯩꯕ
ꯑꯣ ꯍꯩꯔꯛꯑꯣꯗ ꯀꯩꯅꯣ ꯇꯧꯔꯒ ꯃꯁꯪꯒ ꯕ꯭ꯂꯦꯛ ꯕ꯭ꯂꯦꯛ ꯁꯦꯠꯄ ꯅꯠꯇ꯭ꯔꯣ
ꯑꯣ ꯑ
ꯎꯝ ꯑꯁ ꯑꯩ ꯀꯩꯅꯣꯗꯣ ꯌꯦꯡꯉꯤꯉꯣ ꯕꯤꯠ ꯂꯩꯥꯏꯔꯛꯇ ꯑꯃ ꯗꯥꯟ ꯑꯗꯥꯟꯗꯣ
ꯑ
ꯑꯗꯨ ꯌꯦꯡꯕꯅꯦ ꯑꯗꯣ ꯑꯁ ꯈꯪꯗꯦ ꯑꯗꯨꯑꯣꯏꯔꯁꯨ ꯅꯨꯡꯉꯥꯏꯗꯧ ꯃꯥꯟꯗꯦ ꯁꯨꯝ ꯌꯦꯡꯉꯒ ꯈꯔꯕꯨꯗꯤ ꯅꯨꯡꯉꯥꯏ ꯑꯗꯨꯑꯣꯔꯁꯨ ꯍꯦꯔꯣꯗꯣ ꯌꯥꯝ ꯁꯝ ꯑꯣꯏꯃꯟꯕꯩꯇꯥꯥꯞ ꯇꯧꯕ ꯑꯗꯨ ꯇꯅꯥꯑꯕ ꯍꯥꯏꯇꯥ ꯌꯦꯡꯗꯣ ꯑꯗꯨꯗꯤ ꯑꯇꯣꯞꯄ ꯍꯪꯉ
ꯗꯞ ꯇꯧꯕꯗ ꯌꯦꯡꯉꯤꯔꯣ ꯅꯠꯇ꯭ꯔꯒꯅ ꯖꯄꯥꯅꯤꯁꯇ ꯑꯗꯨꯝ ꯌꯦꯡꯉꯤꯔ
ꯖꯄꯥꯅꯤꯁꯇ ꯌꯦꯡꯉꯤꯗ ꯗꯞꯇꯨ ꯀꯔꯤ ꯅꯨꯡꯉꯥꯏꯗꯣꯏꯅꯣ ꯑꯣꯔꯤꯖꯤꯅꯦꯜ ꯚꯣꯏꯁꯇꯣ ꯌꯥꯝ ꯅꯨꯡꯉꯥꯏꯕꯅꯤ
ꯑꯩ ꯑꯣꯔꯤꯖꯤꯅꯦꯜ ꯕꯣꯏꯁꯇꯣ ꯃꯈꯥ ꯊꯥ ꯄꯥꯠ ꯂꯩꯕ ꯍꯦꯛꯇ ꯇꯜꯂꯦꯅ ꯇꯧ
ꯎꯝ ꯑꯩ ꯑꯁ ꯑꯩ ꯀꯩꯅꯣꯗꯝ ꯁꯛꯇꯠꯇ꯭ꯔꯒ ꯑꯗꯨꯝ ꯌꯦꯡꯒꯅꯤꯗ ꯃꯊꯛꯀꯤꯗꯨꯗ ꯑꯗꯨꯝ ꯀꯩꯅꯣꯗꯤ ꯗꯞꯇ ꯑꯣꯔꯤꯖꯤꯅꯦꯜ ꯑꯗꯨꯝ ꯑꯣꯏꯍꯜꯂꯦ ꯑꯗꯨꯃꯥꯏꯅ ꯍꯤꯟꯗꯤꯗ ꯑꯗꯨꯝ ꯌꯦꯡꯉꯦ ꯑꯗꯨ ꯑꯗ ꯀꯩꯅꯣ ꯑꯗꯨ ꯑꯗꯨ ꯍꯤꯗꯤ ꯑꯣꯏꯍꯜꯂꯦ ꯑꯗꯨꯝ
ꯑꯦ ꯍꯤꯟꯗꯤ ꯐꯪꯗ꯭ꯔꯗꯤ ꯏꯪꯂꯤꯁꯇ ꯌꯦꯡꯉꯤꯗ ꯏꯪꯂꯤꯁ ꯐꯪꯗ꯭ꯔꯒꯅ ꯑꯗꯨꯝ ꯁꯞꯇꯥꯏꯇꯜ ꯌꯥꯎꯕ ꯑꯗꯨꯝ ꯌꯦꯡꯉꯦꯗꯤ ꯑꯅꯝꯕꯅ ꯍꯤꯟꯗꯤꯒ ꯀꯩꯅꯣꯒ ꯏꯪꯂꯤꯁꯀꯗ ꯑꯗꯨꯝ ꯌꯦꯡꯉꯤ
ꯎꯝ ꯀ ꯆꯥꯛꯇꯤ ꯆꯥꯔꯕꯣ
ꯆꯥꯗ꯭ꯔꯤꯗ ꯆꯥꯛꯀ ꯍꯣꯔꯦꯟ ꯀꯣꯛꯑꯅ ꯆꯥꯗꯣꯏꯅꯤ ꯕꯣꯜ ꯊꯧꯔꯝꯗꯥꯏꯗ
ꯎꯝ ꯉꯔꯥꯡ ꯉꯔꯥꯡ ꯐꯧ ꯌꯦꯡꯗ꯭ꯔꯣ
ꯌꯦꯡꯒꯅꯣ ꯑꯩꯈꯣꯏꯅꯕꯨ ꯌꯦꯡꯗꯣꯏꯔꯅꯤ
ꯀꯃꯥꯏꯅ ꯇꯧꯕ
ꯅꯨꯡꯉꯥꯏꯈꯣ ꯉꯔꯥꯡꯗꯤ ꯕꯤꯁꯀꯤ ꯀꯩ ꯍꯥꯏꯔꯤꯒꯦ
ꯉꯔꯥꯡ ꯃꯥꯗꯣ ꯌꯦꯡꯅꯦꯅ ꯀꯩꯅꯣ ꯇꯧꯔꯝꯕꯅꯦ ꯑ ꯉꯥꯏꯔꯝꯕꯅꯦ ꯃꯥꯗꯣ
ꯕ ꯑꯗꯨꯒ
ꯇꯨꯝꯊꯣꯛ ꯂꯩꯔꯝꯃꯦ ꯑꯗꯩ ꯑꯩꯅ ꯃꯥꯗꯣ ꯍꯧꯗꯣꯛꯄꯗꯣ ꯇꯜꯂꯕ ꯁꯣꯝꯗ ꯑꯩꯈꯣꯏꯗ ꯄ꯭ꯔꯣꯖꯦꯛꯇꯔꯗ ꯀꯥꯞꯄꯦꯕ ꯃꯥꯅ ꯍꯣꯏ ꯀꯥ ꯑꯝꯗ
ꯀꯅꯥꯏ ꯀꯅꯥꯏ ꯄ꯭ꯔꯣꯖꯦꯛꯇ
ꯀꯩꯅꯣꯒꯤꯇ ꯂꯩꯕꯒꯤ ꯃꯥꯏ ꯄ꯭ꯔꯣꯖꯦꯛꯇ ꯂꯩꯕꯅꯦꯕ ꯂꯤꯁꯤꯡ ꯎꯝ ꯅꯤꯄꯥꯟ ꯍꯥꯏꯕ꯭ꯔꯥ ꯇꯔꯦꯠ ꯍꯥꯏꯕ꯭ꯔꯥ ꯑꯗꯨꯃꯥꯏꯅ ꯂꯩꯕꯅꯦꯕ ꯑꯗꯣ ꯅꯍꯥꯟꯒꯩ ꯃꯥꯕꯨꯗꯤ ꯀꯃꯥꯏꯅꯗꯧꯗꯤ ꯀꯥꯞꯄꯦ ꯃꯥꯏꯔꯣꯝꯗꯧꯗ ꯑꯩꯅ ꯇꯟꯅ ꯌꯦꯡꯗꯕ ꯃꯥꯏꯔꯣꯝꯗ ꯃꯤ ꯌꯥꯝ ꯌꯥꯝꯃꯦꯅ ꯑꯗꯣ ꯑꯉꯥꯡꯗꯤ ꯃꯥ ꯃꯦꯝ ꯆꯠꯈ꯭ꯔꯦ ꯑꯣ ꯕꯤꯁꯥꯥꯟ ꯇꯔꯥꯅ ꯏꯃꯥꯟꯅꯕ ꯑꯃ ꯂꯩꯔꯦ ꯃꯥꯒꯤꯗ ꯀꯥꯞꯄ ꯑꯗꯨꯗꯩꯅ ꯌꯦꯡꯉꯦ ꯍꯧꯗꯤꯤ ꯑꯗꯨꯝ ꯌꯦꯡꯉꯦ ꯉꯥꯡꯁꯦ ꯌꯥꯗꯗꯤ ꯑꯗꯨꯗ ꯀ ꯀ꯭ꯂ꯭ꯂꯦꯠ ꯁꯅ ꯑꯗꯨꯣ
ꯇꯨꯝ ꯍꯧꯒꯠꯂꯛꯑꯀꯥꯟꯗ ꯔꯣꯅꯥꯜꯗꯣ ꯄꯣꯔꯦꯅ ꯍꯥꯏꯄ꯭ꯔꯣ
ꯑꯩꯅ ꯏꯁꯇꯨꯗ ꯊꯝꯕꯅꯦ ꯀꯩꯅ ꯀꯩꯅꯣꯗꯣ ꯃꯣꯏ ꯏꯁꯀꯣꯔꯗꯣ ꯑꯗꯨ ꯏꯁꯀꯣꯔꯗꯣ ꯊꯝꯃꯦꯗꯅ ꯑꯣ ꯃꯥꯅ ꯀꯩꯅꯣ ꯍꯥꯏꯔꯛꯄ ꯄ ꯍꯥꯏꯇꯥꯔꯦ ꯑ ꯑꯩꯅ ꯀꯤꯁꯀꯣꯔ ꯊꯝꯕꯗꯨ ꯃꯥ ꯂꯥꯏꯛ ꯇꯧꯔꯛꯑꯦ ꯂꯥꯏꯔꯤꯛꯛꯇꯅꯦ ꯑꯗꯨꯝ ꯍꯧꯒꯠꯂꯑ ꯃꯥꯜꯂꯦꯅꯦ ꯔꯨꯝꯗ ꯆꯪꯉꯀꯥꯟꯗ ꯑꯩꯅ ꯃꯉꯣꯟꯗ ꯌꯦꯟ ꯅꯣꯛꯄ ꯃꯥꯗ ꯅꯣꯛꯂꯛꯑꯦ ꯈꯪꯕ꯭ꯔꯥ ꯑꯗꯩ ꯑꯁ ꯑꯃ ꯀꯩꯅꯣꯗꯣ ꯎꯝ ꯖꯜꯗꯤꯞꯇꯣ
ꯎꯝ
ꯃꯥꯗꯣ ꯃꯣꯏꯀꯥ ꯃꯃꯥꯡꯗ ꯂꯩꯔꯝꯃꯦ
ꯋꯥꯈꯅ ꯉꯥꯏꯇꯗꯅ
ꯐꯔꯅꯦꯗꯤ ꯑꯦ ꯇꯧ ꯀꯔꯤꯝ ꯈꯜꯂꯨꯅꯨꯗꯅ ꯍꯥꯏꯔꯦ ꯃꯥꯁꯦ ꯑꯗꯨꯗꯒꯤ ꯃꯥꯁꯦ ꯑꯁ ꯑꯩꯉꯣꯟꯗꯤ ꯌꯦꯔꯨ ꯅꯣꯛ ꯂꯩꯔꯦ ꯈꯪꯕ꯭ꯔꯥ ꯑꯗꯩ ꯔꯣꯠꯇꯣ ꯔꯣꯏꯍꯤꯠꯇꯣ ꯃꯥꯗ ꯑꯁꯣꯝ ꯆꯠꯈꯤꯕ ꯑꯩꯅ ꯔꯣꯏꯠ ꯀꯧꯋꯦꯀꯣ ꯃꯥ ꯍꯍꯥꯎ ꯀꯧꯏ ꯀꯩ ꯀꯃꯥꯏ ꯇꯧꯔꯤꯤꯦ ꯅꯪꯕꯨ ꯑꯇꯥꯔꯒꯦꯁ ꯇꯤ ꯀꯔꯦꯝꯅꯕꯤꯕ ꯍꯥꯏꯇꯥꯔꯦ ꯏꯕꯥꯅꯤꯅ ꯑꯗꯒꯤ ꯀꯩꯅꯣꯗꯣ ꯍꯧꯖꯤꯛ ꯍꯧꯖꯤꯛ ꯑꯁn ꯅꯣꯏ ꯀꯃꯥꯏꯅ ꯇꯧꯅꯨꯍꯦ ꯅꯣꯏꯁꯨ ꯍꯌꯦꯡꯅꯤꯀꯣ ꯀꯥꯏ ꯏꯃ ꯍꯣꯏ ꯈꯪꯗꯦ ꯍꯣꯔꯦꯟꯁꯦ ꯏꯖꯤꯞꯁꯦ ꯂꯥꯏꯗꯤ ꯂꯥꯏꯗꯥꯏꯅꯦ ꯑꯗꯨꯝ
ꯃꯤ ꯀꯩꯅꯣꯒꯤ ꯃꯥꯁꯨꯣꯟ ꯑꯐ꯭ꯔꯤꯀꯥꯒꯤ ꯆꯦꯝꯄꯤꯌꯟꯅꯤ ꯀꯅ ꯀꯩꯅꯣ ꯀꯩꯅꯣ ꯔꯣꯍꯤꯠ ꯀꯩꯅꯣ ꯃꯦꯟꯗꯤꯦꯠ ꯌꯦꯡꯊꯣꯛꯇ꯭ꯔꯣ
ꯃꯥ ꯀꯩꯅꯣ ꯇꯧꯅꯤ ꯍꯥꯏꯕꯅꯦ ꯃꯦꯟꯐꯤꯠ ꯃꯣꯏ ꯍꯌꯦꯡ ꯍꯌꯦꯡꯗꯒꯤ ꯆꯠꯀꯅꯤ ꯍꯥꯏꯕꯅꯦ ꯃꯦꯝꯃꯣ ꯀꯩꯀꯥ ꯍꯌꯦꯡꯗꯒꯤ ꯍꯧꯅꯤ ꯍꯥꯏꯕꯅꯦ ꯃꯣꯏ ꯏꯗꯣ
ꯎꯝ
ꯑꯗꯨꯒꯤ ꯍꯌꯦꯡ ꯍꯌꯦꯡ ꯆꯠꯀꯅꯤ ꯍꯥꯏꯕꯅꯦ ꯑꯃ
ꯉꯁꯥꯏ ꯏꯌꯥꯝꯕ ꯐꯣꯇꯣ ꯀꯥꯞꯄ ꯐꯣꯇꯣ ꯀꯥꯞꯄꯒ ꯂꯥꯛꯑꯦꯅ ꯏꯌꯥꯔꯄꯤꯤꯁ ꯑꯝꯇ ꯄꯨꯊꯣꯔꯛꯑꯣꯅ ꯏꯌꯥꯔꯄꯤꯤꯁ ꯊꯤꯜꯂꯨꯏ
ꯎꯝꯨꯝ
ꯔꯦꯟꯗ ꯅꯤꯉꯣꯝꯕꯝꯗ ꯋꯥ ꯉꯥꯡ ꯂꯩꯍꯧꯕꯅꯤ ꯏꯁ ꯁꯦꯀꯨꯔꯤꯇꯤꯒꯗꯤꯤ ꯇꯥꯏꯠ ꯑꯣꯏꯌꯦꯕ ꯍꯣꯝꯅꯦꯦꯟ ꯁꯦꯀꯨꯔꯤꯇꯤꯗ
ꯑ
ꯑꯗꯨꯝ ꯇꯧꯋꯦ ꯍꯥꯏ
ꯍꯥꯝ
ꯍꯣꯝꯂꯦꯟ ꯍꯣꯝꯂꯦꯟ ꯁꯦꯀ꯭ꯌꯨꯔꯤꯇꯤ ꯔꯣ ꯂꯩꯍꯧꯣꯏꯗꯣ ꯍꯣꯝꯂꯦꯟ ꯁꯦꯀ꯭ꯌꯨꯔꯤꯇꯤ ꯔꯣ ꯂꯩꯍꯧꯣꯏꯗꯣ
ꯃꯥꯔꯤ
ꯑꯩ ꯁꯟꯒ꯭ꯂꯥꯁ ꯎꯨꯞꯄꯒ ꯂꯩꯍꯧ ꯑꯩꯗꯤ ꯑꯁ ꯀꯩꯅꯣ ꯃꯤꯃꯣꯏ ꯃꯤꯝꯁ ꯀꯥꯡꯉꯨꯁꯤ ꯅ ꯍꯦꯟꯅꯧꯔꯝꯃꯤꯅꯦ
ꯁꯟ ꯒꯥꯁ ꯂꯎꯞꯄꯅꯤ
ꯁꯪꯒ꯭ꯔꯥꯁ ꯀꯞꯊꯠꯂꯒ ꯀꯩꯅꯣ ꯇꯧꯔ ꯊꯤ ꯅꯥꯟꯅ ꯐꯜꯍꯜꯂꯦꯕ ꯑꯩ ꯃꯣꯏ ꯃꯤꯁ ꯀꯥꯡꯦ
ꯑꯣꯗꯤꯇꯣꯔꯤꯌꯝ ꯃꯅꯨꯡꯗ ꯑꯣꯗꯤꯇꯣꯔꯤꯌꯝ ꯃꯅꯨꯡ ꯆꯪꯕꯗꯣ ꯊꯣꯡ ꯅꯥꯀꯟ ꯅꯥꯀꯟꯗ ꯑꯅꯤ ꯂꯩꯗꯅ
ꯎꯝ
ꯍꯦꯛ ꯆꯪꯕꯩ ꯃꯅꯨꯡ ꯐꯝ ꯑꯃ ꯆꯪꯕꯩꯗꯨꯅ
ꯑꯥ
ꯑꯃꯒ ꯐꯝꯃꯒꯩꯕꯣ ꯃꯔꯝ ꯍꯥꯏꯗꯗꯤ ꯆꯪ ꯌꯥꯗꯕꯤꯅꯤꯕꯣ
ꯑꯁ ꯑꯣ ꯃꯔꯝ ꯑꯃꯨꯛ ꯍꯥꯏꯗ꯭ꯔꯗꯤ ꯌꯥꯗꯕ
ꯎꯝ
ꯅꯪꯗꯤ ꯑꯦ ꯄꯤ ꯑꯦꯁ ꯁꯤ ꯂꯥꯛꯄꯗ ꯑꯗꯨꯝ ꯍꯥꯏꯔꯦ
ꯎꯝ ꯀꯦꯃꯦꯔꯥꯃꯦꯟ ꯀꯥꯡꯗꯨꯗ ꯄꯣꯠ ꯄꯤ ꯂꯥꯛꯄꯅꯦ ꯆꯪꯉꯦ
ꯉꯔꯥꯡ ꯉꯔꯥꯡ ꯅꯠꯇ꯭ꯔꯣ ꯍꯧꯈ꯭ꯔꯤꯗꯣ
ꯎꯝ
ꯗꯦꯠ ꯗꯦꯠ ꯀꯌꯥ ꯐꯧꯅꯣ ꯃꯣꯏꯁꯦ
ꯈꯪꯗ ꯔꯣꯍꯤꯠ ꯍꯣꯏ ꯏꯁꯩꯗꯤ ꯇꯧꯗꯣꯏꯔꯅꯤꯍꯦ ꯔꯣꯍꯤꯠ ꯍꯣꯏꯗ ꯍꯪꯉꯨ
ꯃꯣꯏꯁꯨ ꯈꯪ ꯐꯠꯇꯦꯅꯦ
ꯃꯣꯏ ꯄꯔꯇꯤ ꯃꯌꯥꯝꯦꯝ ꯌꯥꯎ ꯑꯗꯨꯗꯤ
ꯎꯝ ꯌꯥꯎꯋꯦ ꯃꯣꯏ ꯃꯃꯥꯟꯅꯕꯤ ꯑꯃꯝꯇꯛꯅꯤꯗ
ꯏꯁꯩ ꯍꯌꯦꯡ ꯍꯪꯆꯤꯠ ꯇꯧꯒꯦꯒꯤꯅꯣ
ꯏꯁꯩꯒꯤ ꯄꯣꯠꯁꯦ ꯀꯌꯥ ꯎꯗꯦ ꯃꯃꯥꯡꯁꯨ ꯐꯖꯅ ꯇꯧꯍꯧꯗꯦ ꯏꯁꯩꯗꯣ
ꯎꯝꯕꯣ ꯏ ꯁꯥꯏ ꯑꯍꯥꯟ ꯌꯥ ꯁ꯭ꯀꯨꯜ ꯂꯩ ꯇꯧꯕꯗꯨꯗꯤ ꯂꯣꯏꯔꯦꯍꯦ
ꯑꯗꯨꯗꯣ ꯇꯤꯛꯀꯦꯠꯂꯣ
ꯇꯤꯛꯀꯦꯠ ꯑꯣꯏꯔ ꯃꯥꯜꯂꯦ
ꯎꯝ ꯃꯣꯏ ꯑꯔꯖꯨꯟ ꯍꯣꯏ ꯆꯠꯄ ꯃꯥꯜꯂꯦꯧꯣꯄ ꯑꯩ ꯎꯏꯦ ꯑꯔꯖꯟꯗꯤ ꯎꯦ ꯆꯠꯇ꯭ꯔ ꯆꯔ ꯑꯣ ꯒ꯭ꯔꯞꯇꯤꯁꯇꯗ ꯊꯒꯠꯛꯑꯝꯃꯦꯕ
ꯒꯧꯔꯣꯏꯗꯤ ꯑꯗꯨꯝꯕ ꯆꯤꯊꯗꯕꯅꯤꯅ ꯌꯥꯎꯏ
ꯍꯁꯤꯗꯤꯅꯤꯌꯦ ꯇꯨꯗ ꯄꯩꯁꯥꯁꯦ ꯏꯔꯩ ꯂꯩꯅꯗꯕꯅꯤꯅ ꯏꯃꯥꯟꯅꯕꯁꯤꯡꯁꯦ ꯌꯥꯗ꯭ꯔꯦꯕ ꯑꯩꯈꯣꯏꯗꯤ
ꯀꯩꯅꯣꯗ ꯑꯗꯨꯝ ꯌꯨꯇꯕꯇ ꯑꯗꯨꯝ ꯐꯪꯉ ꯑꯗꯨꯗ
ꯍꯥꯏ ꯑ ꯑꯗꯨ ꯀꯩꯅꯣꯅꯦ ꯄ꯭ꯂꯦꯁꯨ ꯑꯥꯔꯖꯦꯟꯇꯤꯅꯥꯅꯤ ꯀꯩꯅꯣꯝ ꯆꯥꯁꯤꯗꯅ ꯍꯥꯥ
ꯄꯁꯥꯂ ꯍ ꯀꯆꯥꯆꯦ
ꯀꯩꯅꯣ ꯄ꯭ꯂꯦꯗꯤ ꯍꯧꯗꯣꯔꯤ ꯑꯗꯨꯒ ꯑꯉꯥꯡ ꯄꯣꯔꯇꯨꯒꯜꯅꯦ ꯁꯥꯟꯅꯩꯗꯣ ꯉꯉꯥꯡꯗꯤ ꯆꯥꯏ
ꯉꯁꯤꯒꯤꯅꯦ ꯈꯜꯂꯣ ꯉꯔꯥꯡꯖ ꯍꯥꯏꯗꯣ
ꯎ ꯕꯔꯣꯗ ꯆꯥꯕꯁꯨ ꯅꯠꯇꯦ ꯆꯥꯛꯇꯣ
ꯎꯝ
ꯅꯪ ꯄꯩꯁꯥ ꯄꯩꯁꯥ ꯑꯃ ꯂꯩꯇ꯭ꯔꯕꯣꯕ ꯅꯪ
ꯂꯥꯏꯔꯦ ꯏꯅꯥꯛ ꯈꯨꯟꯕꯅꯤꯅ ꯄꯩꯁꯥ ꯂꯩꯇ꯭ꯔꯦ
ꯀꯩꯒꯤꯅꯣ ꯅꯪ ꯅꯪ ꯄꯩꯁꯥꯁꯦ ꯀꯩꯗ ꯆꯠꯀꯦ ꯁꯤꯅꯦꯩꯅ ꯈꯜꯂꯤꯁꯦ
ꯄꯩꯁꯥ ꯁꯨꯡ ꯂꯩ ꯑꯩꯁꯨ ꯂꯩꯇꯅ ꯀꯩꯗ ꯆꯠꯇꯣꯔꯤꯒꯦ
ꯎꯝ ꯌꯦꯟ ꯅꯣꯏ ꯌꯦꯟꯅꯨꯡ ꯂꯣꯏꯅꯤ ꯌꯦꯟ ꯁꯦꯝ ꯈꯣꯠꯇꯅ ꯐꯖ ꯇꯧꯔꯤꯅꯤ ꯀꯥꯏꯗ ꯆꯠꯀꯦꯣ ꯄꯩꯁꯥꯥꯁꯦ ꯑꯗꯨꯗꯣ
ꯃꯣꯏꯅ ꯑꯥꯗ ꯁꯦꯝꯕꯅꯦ ꯑꯩꯅ ꯍꯦꯛ ꯐꯪꯕꯁꯨ ꯅꯠꯇ꯭ꯔꯣ ꯃꯁꯦ
ꯀꯩ ꯅꯪꯁꯨ ꯑꯃꯨꯛ ꯀꯨꯝꯃ ꯁꯦꯝꯃꯤꯗꯨꯗꯤ
ꯄꯩꯁꯥ ꯄꯥꯛꯁꯤꯗ ꯍꯥꯞꯄ ꯄꯩꯁꯥ ꯑꯗꯨꯕꯨ
ꯑꯦ ꯅꯪ ꯄꯛꯁꯤꯗ ꯍꯥꯞꯄꯗꯨꯅ ꯍꯥꯞꯈꯤꯕꯅꯦ ꯖꯤꯄꯦꯗꯨꯗꯤ ꯅꯪ ꯅꯝꯕꯔ ꯍꯥꯞꯄꯝꯅꯤꯗ
ꯑꯗꯨ ꯑꯗꯨꯝ ꯀꯥꯞꯄꯤꯅꯦ ꯑꯥ
ꯑ ꯄꯤꯊꯣꯑꯃꯦꯕ ꯑꯗꯨꯗꯤ ꯕ꯭ꯔꯣꯒꯤꯁꯤꯗꯤ ꯑꯗꯨꯝ ꯀꯩꯅꯣ ꯇꯧꯋꯤ ꯃꯑꯣꯡꯅꯤ ꯁꯦꯝꯍꯜꯂꯒ ꯑꯗꯨꯝ ꯈꯨꯠꯁꯨꯃꯟ ꯁꯥꯕꯤꯗꯕꯩ ꯃꯑꯣꯡꯗꯨꯅꯤꯅꯦ
ꯇꯥꯎꯑꯣꯏꯗꯧꯅ ꯇꯣꯂꯣꯞ ꯆꯥꯗꯕꯅꯤꯅ ꯎꯄꯥꯥꯏ ꯂꯩꯇꯦ
ꯑꯩꯈꯣꯏꯅ ꯇꯣꯂꯣꯞ ꯉꯥꯏꯕꯅꯤ ꯏꯇꯥꯎꯣꯏꯗꯤ ꯌꯦꯟ ꯑꯃꯃꯝ ꯀꯛꯄꯗ ꯄꯩꯁꯥ ꯐꯪꯕꯅꯦ ꯅꯣꯏꯅ ꯍꯦꯟꯅ ꯄꯥꯏ ꯌꯥ ꯍꯥꯏꯔꯤꯅꯤ ꯑꯩꯈꯣꯏꯗꯤ ꯊꯥ ꯊꯥꯗ ꯅꯣꯏꯗꯤ ꯅꯣꯡꯃ ꯅꯣꯡꯃꯗꯅꯦ ꯑ ꯇꯥꯟꯗꯣꯏꯁꯦ
ꯁꯨꯉꯥꯏ ꯄꯩꯁꯥꯁꯨ ꯏꯟꯖꯥꯡ ꯅꯥꯄꯤ ꯊꯥꯗꯅ ꯈꯣꯠꯇꯅ ꯄꯩꯁꯥꯁꯨ ꯑꯃꯨꯛ ꯇꯥꯜꯂꯤ ꯗꯕꯜ ꯅꯤꯕꯣꯟ ꯑꯣꯏꯅ ꯇꯥꯜꯂꯤ ꯁꯤꯗꯤ
ꯑꯦ ꯍꯤꯟꯖꯥꯡ ꯅꯥꯄꯤꯁꯨ ꯅꯣꯡꯅꯤ ꯀꯥꯂꯛꯑꯦ ꯅꯣꯏ ꯅꯨꯡꯇꯤꯒꯤꯅꯦ ꯍꯥꯏꯕꯩ ꯇꯥꯎ ꯅꯣꯏꯗꯤ
ꯑꯩꯈꯣꯏꯅ ꯃꯆꯤꯟ ꯃꯆꯤꯟ ꯂꯨꯄꯥ ꯂꯨꯄꯥ ꯐꯪꯕ ꯅꯣꯏꯅ ꯑꯃꯨꯕ ꯌꯣꯟꯕꯗ ꯂꯤꯁꯤꯡ ꯂꯤꯁꯤꯡꯗ ꯐꯪꯉꯛꯄ ꯂꯨꯄꯥꯒ ꯂꯤꯁꯤꯡꯒꯗꯤ ꯃꯥꯟꯅꯗꯦꯗꯅ
ꯁꯔꯤꯗꯤ ꯑꯦꯍ ꯑꯗꯣ ꯅꯪ ꯍꯟꯗꯛ ꯌꯨꯝ ꯀꯨꯝꯅꯤ ꯑꯗꯨꯏꯅ ꯌꯦꯟ ꯁꯦꯝꯕ
ꯎꯝ
ꯑꯗꯣ ꯑꯩ ꯈꯔ ꯌꯥꯎꯒꯦꯀꯣ
ꯕꯨꯡꯣꯟ ꯅꯪ ꯉꯥꯡꯅꯕꯗ ꯑꯩ ꯋꯥꯏ ꯆꯤꯟꯅꯕꯅꯤ
ꯑꯦ ꯑꯩ ꯀꯩꯁꯨ ꯇꯧꯔꯒꯗꯧꯔꯒꯦ ꯎ ꯃꯇꯨ ꯐꯣꯏꯕꯗꯔꯥ ꯀꯩꯅꯣ ꯌꯥꯎꯒꯦ
ꯎꯝ ꯁꯣꯣꯏꯗ꯭ꯔꯦ ꯑꯗꯨ ꯇꯂꯗꯨ
ꯇꯜꯂꯣꯍꯦ ꯑꯗꯨꯗꯤ ꯃꯤ ꯄꯩꯁꯥ ꯄꯤꯒꯦꯗꯤ ꯀꯩꯅꯣꯧ ꯇꯠꯂꯅꯨ ꯑꯩ ꯀꯩꯅꯣ ꯇꯧ ꯃꯗꯨ ꯍꯥ
ꯄꯩꯆꯥ ꯄꯤꯔꯤꯗꯤ ꯂꯣꯏ ꯌꯥꯕ꯭ꯔꯕꯅ
ꯄꯩꯁꯥ ꯄꯦꯗ ꯌꯥꯏꯒꯦꯅꯣ ꯅ ꯅꯪ ꯄꯩꯁꯥ ꯄꯤꯍꯟꯗꯕꯤ ꯃꯇꯨꯁꯨ ꯐꯣꯏꯍꯟꯕ ꯑꯗꯒꯤ ꯆꯥꯛ ꯌꯦꯟꯁꯥꯡ ꯁꯨꯝ ꯍꯋꯥꯏ ꯊꯣꯡꯒ ꯄꯤꯖꯒꯦ ꯑꯗꯨꯗꯤ ꯀꯌꯥ ꯌꯥꯗꯣꯏꯕ ꯍꯥꯏꯗꯤ ꯃꯇꯨ ꯀꯌꯥ ꯐꯣꯏꯔꯅꯤ ꯁꯦꯝꯕ ꯈꯣꯠꯄ ꯂꯣꯏꯔꯅꯤ ꯃꯤ ꯂꯣꯏꯅꯔ ꯀꯥꯟꯗ ꯈꯔ ꯂꯦꯝꯕꯗꯨꯅ ꯏꯇꯥꯎ ꯏꯕꯥꯟꯅꯤ ꯄꯨꯁꯜꯂꯒ ꯉꯧꯔ ꯆꯥꯃꯤꯟꯅꯔꯁꯨ ꯌꯥꯏ
ꯅꯣꯏ ꯍꯋꯥꯏ ꯊꯣꯡꯈꯕꯣ ꯔꯣꯍꯤꯠꯅ
ꯊꯣꯡꯗꯤꯌꯦ ꯀꯩꯅꯣ ꯇꯧꯔꯤꯌꯦ ꯄꯔꯕꯤꯟꯗꯣ ꯁꯥꯎꯔꯤ ꯑꯗꯨꯒꯤ ꯊꯦꯝꯅꯔꯤ
ꯀꯔꯤꯒꯤ ꯁꯔꯒ ꯔꯣꯕꯤꯟꯗꯤ
ꯑꯁ ꯑꯆꯥꯄꯣꯠꯆꯥꯁꯦꯅ ꯕꯤꯁꯀꯤꯅ ꯐꯣꯟ ꯇꯧꯔꯛꯄ
ꯎꯝ
ꯑꯩꯗꯣ ꯇꯨꯝꯃꯨꯕꯒꯤ ꯗꯤꯖ꯭ꯔꯗꯦꯁꯟ ꯉꯁꯤ ꯂꯣꯏꯁꯤꯜꯂꯦ ꯄꯨꯂꯞ ꯁꯦꯝꯕꯗꯣ ꯑ ꯂꯣꯏꯕꯩꯗꯣ ꯇꯨꯝꯃꯨꯕ ꯋꯥꯔꯦꯅ ꯇꯨꯝꯕꯗ ꯃꯥꯗꯣ ꯕꯦꯁꯤꯅ ꯑꯃ ꯃꯔꯤꯟ ꯉꯧꯕꯗꯣ ꯑꯗꯨꯗꯣ ꯆꯥꯥꯁꯦꯅ ꯐꯣꯟ ꯇꯧꯔꯛꯄꯅꯤꯗ ꯑꯗꯨꯗ
ꯎꯝ
ꯃꯥꯗꯣ ꯀꯧꯕꯗꯣ ꯀꯥꯎꯔꯝꯃꯕ ꯑꯩꯈꯣꯏꯁꯦ ꯕꯥꯞ ꯑꯣꯏꯗꯕꯩꯁꯨ
ꯑꯗꯨꯒꯤ ꯄꯩꯔꯤꯔꯕ ꯅꯨꯄꯤꯅꯤꯅ
ꯍꯣꯏ ꯅꯪ ꯑꯩꯈꯣꯏ ꯑꯩꯈꯣꯏꯗꯤ ꯍꯥꯏꯕꯤꯔꯛꯑꯝꯗꯦ ꯈꯣꯠꯇꯦꯅ ꯇꯧꯔꯛꯄ ꯑꯩꯅ ꯑꯃꯨꯛ ꯉꯥꯏꯈꯣ ꯍꯥꯏꯔꯒ ꯑꯆꯥꯄꯣꯠꯇꯣ ꯀꯩꯅꯣ ꯇꯧꯔꯨꯕ ꯑꯆꯥꯄꯣꯠꯇꯣ ꯑꯃꯨꯛ ꯑꯣꯔꯗꯔ ꯇꯧꯔꯛꯕ ꯑꯩꯅ ꯆꯤꯛꯀꯟ ꯐ꯭ꯔꯥꯏ ꯔꯥꯏꯁꯂꯅ ꯀꯩꯅꯣꯔ ꯆꯤꯛꯀꯟ ꯆꯧꯔ ꯀꯩꯅꯣ ꯑꯗꯨꯝ ꯄꯤꯌꯣ ꯈꯣꯠꯂꯣ ꯇꯧꯁꯜꯂꯦꯕ ꯑꯗꯨꯝ ꯑꯥꯗ ꯁꯥꯎꯔ ꯃꯥꯜꯂꯦ ꯐꯣꯟ ꯀꯛꯊꯠꯈ꯭ꯔꯦ
ꯅꯣꯏ ꯉꯁꯥꯏ ꯕꯦꯁꯀꯤꯅ ꯐꯣꯟ ꯇꯧꯔꯛꯑꯝꯃꯤꯗꯣ ꯑꯗꯨꯒꯤꯔ
ꯍꯣꯏ ꯅꯪ ꯀꯩꯅꯣ ꯇꯧꯔ ꯂꯥꯛꯄ ꯌꯥꯔꯗꯤ ꯂꯥꯛꯑꯣꯅ ꯍꯥꯏꯕꯗꯣ ꯑꯩꯈꯣꯏꯅ ꯑꯗꯨꯗꯨꯅꯤꯗ ꯑꯗ ꯃꯗꯣ
ꯍꯨꯏ ꯃꯇꯣꯟ ꯊꯝꯃꯝꯕ ꯌꯥꯗꯕ